ꯂꯧ ꯍꯣꯏ ꯑ ꯇꯥꯗ꯭ꯔꯣ ꯇꯥꯏ ꯇꯥꯏ
ꯌꯥꯝ ꯄꯤꯛꯅ ꯇꯥꯏꯌꯦ ꯐꯣꯟ ꯃꯈꯣꯟꯗꯨ ꯌꯥꯝ ꯄꯤꯛꯅ ꯇꯥꯏꯌꯦꯕ
ꯍꯧꯖꯤꯛꯇꯤ
ꯍꯧꯖꯤꯛꯇꯤ ꯇꯥꯗ꯭ꯔꯕꯣ
ꯇꯔꯦ ꯇꯔꯦ ꯈꯔ ꯐꯖꯅ
ꯆꯥꯛ ꯆꯥꯗꯕ꯭ꯔꯣ ꯅꯪꯅꯦ
ꯇꯥꯗ꯭ꯔꯤ
ꯊꯦꯡꯉꯦꯀꯣ ꯑꯗꯨꯗꯤ
ꯍꯣꯏ ꯉꯁꯤꯗꯣ ꯈꯤꯇꯪ ꯊꯦꯡꯅ ꯍꯧꯒꯠꯄ ꯉꯔꯥꯡꯕꯣꯜ ꯌꯦꯡꯕꯒꯤ
ꯆꯥꯗ꯭ꯔꯦꯗ
ꯀꯔꯤ ꯑꯦꯟꯁꯥꯡ ꯆꯥꯕ
ꯗꯥꯜ ꯊꯣꯡꯔꯒ ꯂꯩꯌꯦ ꯆꯥꯗ꯭ꯔꯦ
ꯀꯔꯤ ꯑꯦꯟꯁꯥꯡꯅꯣ
ꯗꯥꯜ ꯗꯥꯜ
ꯀꯔꯝꯕ ꯗꯥꯜ ꯇꯥꯏꯌꯦ
ꯔꯦꯠ ꯗꯥꯜꯗꯅꯦꯗ ꯅꯣꯏꯗꯤ
ꯈꯣꯏꯒꯤꯕꯨꯗꯤ ꯍꯨꯏꯁꯥ ꯊꯣꯡꯉꯦ ꯗꯣ ꯑꯩ ꯆꯥꯅꯤꯡꯗꯦ ꯉꯁꯤꯕꯨꯗꯤ ꯁꯥ ꯊꯣꯡꯉꯦ
ꯑꯥꯟꯗꯤ ꯌꯥꯝ ꯍꯥꯎꯔꯝꯒꯅꯤ ꯗꯨꯒꯤ ꯆꯥꯎꯅꯦ ꯀꯔꯤꯒꯤ ꯆꯥꯅꯤꯡꯗꯕꯒꯤꯅꯣ
ꯆꯅꯤꯡꯗꯦꯗ ꯍꯥꯎꯇꯦ
ꯁꯥꯗꯤ ꯍꯥꯎꯔꯝꯒꯅꯤ
ꯀꯔꯤꯒꯤꯔꯣ ꯅꯪꯒꯤ ꯈꯣꯟ ꯅ ꯀꯔꯤꯔꯣ ꯅꯪꯒꯤ ꯅꯈꯣꯟꯗꯣ ꯌꯥꯝꯅ ꯄꯤꯛꯅ ꯇꯥꯔꯤꯁꯦ
ꯅꯁꯟꯕꯗ ꯂꯣꯏꯈ꯭ꯔꯦ ꯍꯜꯂꯣ
ꯇꯥꯏꯌꯦ
ꯐꯖꯅ ꯇꯥꯗꯕꯣ
ꯍꯣꯏ ꯐꯖꯅ ꯇꯥꯗꯦ
ꯀꯔꯤꯒꯤ ꯑꯣꯏꯔꯝꯒꯅꯤ ꯈꯪꯗꯦꯅꯦ
ꯃꯈꯣꯟꯗꯣ ꯁꯦꯡꯗꯦ ꯀꯔꯤ ꯀꯔꯤ ꯊꯕꯛ ꯇꯧꯕ꯭ꯔꯣ
ꯀꯔꯤꯁꯨ ꯇꯧꯗꯦꯗ ꯑꯗꯨꯝ ꯎꯝ ꯂꯩꯕꯅꯤꯗ ꯍꯧꯖꯤꯛꯁꯨ ꯐꯥ ꯐꯖꯅ ꯇꯥꯗ꯭ꯔꯕꯣ
ꯇꯥꯗꯤ ꯇꯥꯏ ꯑꯗꯣ ꯃꯟ ꯊꯕꯛ ꯇꯧꯕꯒꯤ ꯃꯈꯣꯟ ꯇꯥꯕ ꯃꯥꯟꯕ ꯑꯇꯣꯞꯄ꯫
ꯉꯥꯏꯀꯣ ꯑꯩ ꯑꯦꯔꯄꯦꯁ ꯊꯝꯕꯒꯤ ꯑꯣꯏꯔꯝꯒꯦꯔ꯫ ꯍꯧꯖꯤꯛꯇꯤ ꯐꯖꯅ ꯇꯥꯕ꯭ꯔꯣ꯫
ꯎꯝ ꯇꯥꯔꯦ ꯉꯁꯥꯏꯗꯤ ꯀꯔꯥꯏ ꯊꯝꯕ꯫
ꯉꯔꯥꯗꯣ ꯑꯦꯔ ꯑꯦꯔꯄꯦꯁ ꯊꯝꯕꯒꯤ ꯑꯣꯏꯔꯝꯒꯅꯤ꯫
ꯎꯝ꯫
ꯍꯖꯤꯛꯇꯤ ꯐꯖꯅ ꯇꯥꯌꯦꯒꯣ꯫
ꯎꯝ ꯀꯔꯤꯒꯤꯔꯥ ꯍꯧꯖꯤꯛ ꯄꯥꯎ ꯆꯥꯛ ꯆꯥꯗꯕꯗꯦ꯫
ꯑꯩꯈꯣꯏꯁꯦ ꯃꯄꯥꯟꯗ ꯂꯩꯕꯒꯤꯀꯣ ꯑꯗꯨꯒꯤꯅꯤꯅꯦ꯫ ꯃꯄꯥꯟꯕ ꯂꯥꯏꯕꯒꯤ__ ꯑꯗꯨꯝ ꯆꯥꯛꯁꯦꯡ ꯉꯟꯅ ꯆꯥꯏꯕ꯫ ꯊꯦꯡꯅ ꯆꯥꯏꯕ꯫
ꯑꯗꯨꯒꯤꯅꯦ ꯉꯅ ꯍꯥꯏꯌꯦꯅ ꯑꯩꯖꯦ ꯋꯥꯁꯦ꯫ ꯊꯪꯗꯕꯒꯤꯒ ꯀꯣ꯫ ꯂꯔꯕꯥ ꯆꯜꯄꯒꯤ꯫
ꯑꯗꯨꯗꯤ ꯎꯝ ꯅꯪ ꯉꯥꯡꯗꯕ ꯋꯥꯗꯣ ꯍꯥꯟꯅ ꯀꯣꯛꯇ ꯈꯜꯂꯣ ꯑꯗꯨꯒ ꯍꯥꯏꯔꯣꯑꯣ
ꯍꯣꯏ ꯐꯖꯅ ꯃꯅꯤꯄꯨꯔꯤꯁꯨ ꯈꯪꯗꯦ ꯑꯦ ꯁꯤ ꯂꯣꯟꯣꯟꯁꯦ ꯐꯖꯥꯅ ꯈꯥꯎꯗꯦꯒꯦ ꯄꯥꯛꯀꯦ ꯀꯥꯛꯇꯇ ꯑꯗꯨꯒꯤꯅꯦ
ꯅꯨꯡꯇꯤꯝ ꯉꯥꯡꯉ ꯉꯥꯡꯉ ꯑꯗꯨꯝ ꯉꯥꯡꯉꯣꯅꯦ ꯑꯗꯨꯝ ꯉꯥꯡꯉꯒ ꯑꯗꯨꯝ ꯉꯥꯡꯉꯣ ꯑꯗꯨꯝ ꯉꯥꯡꯉꯒ ꯍꯥꯏꯔꯛꯀꯗꯧꯕꯅꯦ
ꯎꯝ ꯑꯗꯨꯒꯤꯅꯦ ꯑꯗꯨꯝ ꯉꯥꯡꯉ ꯑꯗꯨꯒꯤꯅꯦ ꯉꯁꯤ ꯉꯥꯡꯉꯨꯗꯦ
ꯉꯁꯤ ꯈꯛꯇ ꯉꯥꯡꯕ
ꯉꯥꯡ ꯂꯥꯛꯀꯅꯤꯍꯦ ꯅꯪꯁꯨ ꯀꯩꯅ
ꯉꯁꯤ ꯉꯥꯡꯉꯒ ꯍꯩꯕ ꯑꯣꯏꯔꯗꯤ ꯅꯪꯗꯤ ꯖꯤꯅꯦꯁꯅꯦꯅꯦ
ꯍ ꯍ ꯑꯩ ꯁꯤ ꯊꯥꯡꯕ ꯁꯦ ꯎꯝ ꯃꯨꯕꯤ ꯍꯥꯏꯅꯒ ꯈꯪꯔꯛꯄꯅꯦ ꯇꯥꯕꯣ
ꯇꯥꯏꯌꯦ ꯀꯔꯤ ꯃꯨꯚꯤ ꯌꯦꯡꯕ
ꯅꯣꯏ ꯅꯣꯏ ꯃꯅꯤꯄꯨꯔꯤꯨꯕꯤ
ꯃꯅꯤꯄꯨꯔꯤ ꯐꯤꯂꯝꯗꯣ ꯅꯪꯒꯤꯁꯨ ꯅꯅꯦꯛꯑꯦ ꯅꯣꯏꯒꯤ ꯍꯥꯏꯗꯤ ꯀꯔꯤꯔꯣ
ꯍꯣꯏ ꯍꯣꯏ ꯍꯣꯏ
ꯌꯦꯡꯒꯦ ꯍꯥꯏꯕ꯭ꯔꯣ ꯑꯩ ꯑꯗꯨꯨꯝ ꯃꯃꯤꯡ ꯍꯥꯏꯔꯛꯀꯦ ꯌꯥꯝ ꯌꯦꯡꯅꯤꯡꯉꯒꯅ ꯑꯩ ꯍꯥꯏꯕꯤꯔꯛꯀꯦ
ꯎꯝ ꯎꯝ ꯑꯗꯨ ꯑꯗꯨꯝ ꯃꯦꯁꯦꯖ ꯆ ꯊꯔꯛꯑꯣ ꯍꯥꯏꯒꯅ
ꯃꯦꯁꯦꯁ ꯊꯥꯕꯗꯣ ꯑꯩꯒꯤ
ꯃꯤ ꯃꯕꯤ ꯃꯤꯗꯣ ꯇꯣꯝ ꯇ ꯀꯕꯤꯩ ꯌꯥꯗꯧꯔ ꯋꯥꯖ
ꯑꯩꯒꯤ ꯐꯣꯟꯗꯣ ꯃꯤꯗ ꯃꯦꯁꯦꯁ ꯊꯥꯕꯗꯣ ꯌꯥꯗꯦ ꯀꯔꯤꯒꯤꯔꯥ ꯈꯪꯗꯦ
ꯑꯣ ꯅꯣꯏꯒꯤ
ꯃꯤꯅ ꯃꯤꯅ ꯑꯩꯉꯣꯟꯗ ꯃꯤꯅ ꯑꯩꯗ ꯊꯥꯕꯗꯤ ꯌꯥꯏꯌꯦꯕ ꯑꯗꯣ ꯑꯩꯅ ꯃꯤꯗ ꯊꯥꯗꯣꯛꯄꯗꯤ ꯌꯥꯗꯦ ꯑꯩꯅ ꯈꯛ
ꯑꯗꯨꯝ ꯍꯥꯏꯄꯥ ꯈꯛꯇꯅꯤꯒꯣ
ꯑꯩꯈꯣꯏ ꯏꯃꯥꯒ ꯏꯄꯥꯒꯗꯗꯤ ꯊꯥꯕ ꯌꯥꯏ ꯑꯇꯩꯗꯗꯤ ꯌꯥꯗꯦ
ꯑꯣ ꯍꯧꯖꯤꯛ ꯅꯊꯟꯅꯇ ꯂꯩꯕꯁꯦ
ꯑꯣ ꯏꯊꯟꯗ ꯂꯩꯌꯦ
ꯑꯣ ꯎꯝ ꯏꯊꯟꯗ ꯂꯩꯕꯁꯦ ꯅꯨꯡꯉꯥꯏꯕ꯭ꯔꯥ
ꯀꯗꯥꯥꯏꯗꯒꯤ ꯅꯨꯡꯉꯥꯏꯒꯗꯧꯅꯣꯗ ꯏꯇꯣꯝ ꯏꯇꯣꯝꯇ ꯂꯩꯕꯒꯤ ꯕꯣꯔ ꯑꯣꯏꯌꯦ
ꯑꯣ
ꯅꯨꯄꯤ ꯅꯨꯄꯤꯅꯀꯣ ꯑꯗꯨꯝ ꯅꯨꯄꯥꯁꯨ ꯀꯣꯏꯔꯝꯒꯅꯤꯀꯣ
ꯎꯝ ꯑꯩ ꯑꯗꯨꯝꯕ ꯇꯧꯗꯦ
ꯑꯁ ꯅꯆꯤꯟ ꯊꯤꯒꯅꯨ
ꯇꯧꯗꯦ ꯑꯩꯈꯣꯏ ꯑꯗꯨꯝꯕ ꯍꯧꯖꯤꯛꯇꯤ ꯌꯥꯝꯅ ꯑꯥꯔꯂꯤ ꯍꯣꯏ ꯃꯇꯝ ꯂꯥꯛꯀꯅꯤ ꯑꯗꯨꯕꯨꯗꯤ ꯑꯗꯣ ꯍꯧꯖꯤꯛꯇꯤ ꯌꯥꯝꯅ ꯑꯥꯔꯂꯤ ꯑꯣꯏꯔꯤ
ꯎꯝ ꯎꯝ ꯃꯈꯣꯟꯁꯨ ꯑꯗꯨꯃꯥꯏ ꯅꯪꯒꯤ ꯈꯣꯟꯖꯦꯜꯗꯨ ꯑꯗꯨꯃꯥꯏ ꯑꯩꯁꯨ ꯈꯟꯕꯅꯦ
ꯑꯩꯗꯣ ꯍꯧꯖꯤꯛ ꯅꯍꯥ ꯑꯣꯏꯕꯅꯤꯅꯀꯣ ꯑꯗꯨꯒꯤ ꯌꯥꯗꯕ ꯏꯄꯥꯅꯁꯨ ꯌꯥꯗꯦ
ꯎꯝ ꯃꯇꯝ ꯌꯥꯝ ꯂꯩꯗ ꯑꯗꯨ
ꯎꯝ ꯎꯝ ꯁꯤꯒꯤ ꯋꯥꯥꯁꯤ ꯇꯣꯛꯁꯤꯗ ꯑꯗꯨ
ꯑꯥ ꯅꯪꯁꯨ ꯁꯗꯥꯎꯅꯦ ꯀꯔꯤꯅꯣ ꯑꯩꯕꯨ ꯀꯔꯝ ꯆꯉꯛ
ꯑꯩꯅꯗ ꯉꯥꯡ ꯑꯩꯅ ꯉꯥꯡꯉꯀ ꯂꯩꯌꯦ
ꯅꯪꯅ ꯎꯝ ꯅꯍꯥꯟꯗ ꯎꯝ ꯀꯔꯤꯔꯥ ꯅꯪꯒꯤ ꯐꯦꯃꯤꯂꯤꯗꯣ
ꯑꯩ ꯑꯣꯡꯂꯤ ꯑꯩ ꯏꯇꯣꯝꯗꯅꯦ ꯑꯩꯗꯣ ꯑꯃꯈꯛꯇ
ꯑꯣ
ꯅꯪ ꯅꯇꯣꯝꯅꯗꯤ ꯑꯗꯨꯗꯤ ꯅꯨꯡ ꯌꯥꯝ ꯅꯨꯡꯁꯤꯔꯝꯒꯅꯤꯍꯦ ꯏꯃꯥ ꯏꯄꯥꯅꯗꯤ ꯅꯣꯏ
ꯎꯝ ꯅꯨꯡꯁꯤꯕꯒꯤꯔꯥ ꯈꯪꯗꯦ ꯐꯨꯗꯤ ꯌꯥꯝ ꯐꯨꯏ
ꯐꯨꯕꯗꯤ ꯌꯥꯝ ꯐꯨꯏ ꯅꯆꯤꯟ ꯊꯤꯒꯅꯦ ꯀꯅꯥꯅ ꯃꯆꯥꯕꯨ ꯅꯨꯡꯁꯤꯕ ꯀꯅꯥꯅ ꯐꯨꯒꯅꯤ
ꯍꯣꯏ ꯅꯨꯡꯁꯤꯕ ꯍꯦꯟꯃꯟꯕꯒꯤꯀꯣ ꯑꯩꯅ ꯀꯞꯄꯗꯣ ꯌꯥꯝ ꯅꯨꯡꯉꯥꯏꯕ ꯃꯥꯜꯂꯦ ꯄꯪꯐꯨꯗ ꯐꯨꯏ
ꯐꯨꯒꯅꯦ ꯃꯥ ꯀꯔꯤꯅꯣ ꯍꯥꯏꯌꯣꯅ
ꯏꯃꯥ ꯐꯨꯕꯤꯒꯅꯣ ꯍꯥꯏꯔꯁꯨ ꯀꯔꯤꯒꯤ ꯐꯨꯗꯕ
ꯎꯝ ꯅꯪꯅ ꯂꯝꯍꯦꯟꯕꯒꯤ ꯑꯣꯏꯔꯝꯒꯅꯤ ꯑꯗꯨꯗꯤ
ꯅꯠꯇꯦ
ꯎꯝ
ꯑꯩꯅ ꯂꯥꯏꯔꯤꯛ ꯄꯥꯗꯕ
ꯑꯣ ꯑ ꯕꯥ ꯃꯆꯥꯅ ꯑꯗꯨꯝ ꯍꯥꯏꯕ꯭ꯔ
ꯄꯥꯗ꯭ꯔꯁꯨ ꯍꯩꯌꯦꯅ ꯑꯩ ꯑꯩ ꯄꯥꯗ꯭ꯔꯁꯨ ꯍꯌꯦꯅ ꯅꯪꯅ ꯍꯪꯅꯤꯡꯕ ꯀꯣꯏꯁꯟ ꯍꯪꯉꯣꯅꯦ ꯍꯪꯅꯤꯡꯕ ꯋꯥꯍꯪ ꯍꯪꯉꯣ
ꯄꯥꯠꯇꯁꯨ ꯍꯩꯕ ꯋꯥꯈꯜꯗꯤ ꯑꯗꯨꯝ ꯌꯥꯝ ꯐꯩꯀꯣ
ꯍꯣꯏ ꯑꯗꯣ ꯑꯩꯗꯣ ꯇꯦꯁ ꯇꯧꯔꯣꯅ ꯅꯪꯅ ꯍꯪꯅꯤꯡꯕ ꯀꯣꯏꯁꯟ ꯍꯪꯉꯣꯅꯦ ꯄꯥꯎꯈꯣꯡ ꯍꯪꯒꯦꯁꯨ ꯍꯪꯉꯨꯅꯦ
ꯍꯪꯅꯤꯡꯗꯣꯏꯗ ꯅꯣꯏ ꯉ ꯑꯃꯨꯛ ꯈꯪꯗꯦ ꯑꯔꯤꯁꯨ ꯍꯪꯉꯗ ꯎꯝ ꯃꯥꯏ ꯏꯄꯥꯗꯤ ꯈꯤꯇ ꯈꯤꯇ ꯆꯠꯈ꯭ꯔꯕ ꯍꯥꯏꯕꯁꯤꯗꯤ
ꯃꯕꯥꯅꯤ ꯃꯣꯏꯒꯤ ꯀꯥꯗ ꯂꯩꯔꯝꯒꯅꯤ
ꯑꯣ ꯅꯪꯅ ꯍꯥꯏꯌꯦꯅ ꯊꯟꯗꯔ ꯂꯩ ꯍꯥꯏꯅꯦ ꯌꯨꯝ ꯀꯆ ꯆꯅ
ꯕꯣꯜ ꯌꯦꯡꯉꯝꯒꯅꯤ ꯉꯁꯥꯏ ꯌꯦꯡꯍꯧꯗꯕꯒꯤ
ꯎ ꯎꯝ
ꯅꯪꯗꯤ ꯣꯜ ꯀꯅꯥꯗ ꯁꯄꯣꯔꯠ ꯅꯪꯗꯤ ꯣꯜ ꯀꯅꯥꯗ ꯁꯄꯣꯔꯠ ꯇꯧꯋꯦ
ꯑꯔꯖꯦꯟꯇꯤꯅꯥꯅ ꯅꯪꯗꯤ
ꯎꯝ ꯑꯩꯈꯣꯏꯗꯤ ꯔꯣꯅꯥꯜꯗꯣ ꯅꯠꯇ꯭ꯔꯗꯤ ꯄꯥꯝꯗꯦ
ꯀꯗꯩꯒꯤꯦ ꯔꯅꯥꯏꯜꯗꯣ ꯑꯦꯅꯥꯏꯜꯗꯣ ꯍꯥꯏꯇꯦꯗ ꯑꯔꯖꯦꯟꯇꯤꯅꯥ ꯃꯦꯁꯤ
ꯃꯦꯁꯤꯕꯨꯣꯏ ꯀꯅꯥꯔꯣ ꯃꯦꯁꯤ ꯍꯥꯏꯗꯤ ꯀꯅꯥꯔꯣ
ꯃꯤꯁꯤ ꯈꯪꯗ꯭ꯔꯕꯣ ꯕꯣ ꯍꯥꯏꯅꯒ ꯑꯥꯔꯖꯦꯟꯇꯤꯅꯥ ꯇꯤꯝꯗꯣ ꯌꯥꯝ ꯍꯩꯕꯗꯣ
ꯈꯪꯗꯦ ꯈꯪꯗꯦ ꯐꯥꯎꯗꯕ ꯃꯥꯜꯂꯦ ꯈꯪꯗꯦ
ꯨꯒꯜ ꯇ ꯁꯔꯁ ꯄ ꯍꯣꯏ ꯏꯁ ꯗ ꯕꯦꯁ ꯄ꯭ꯂꯦꯌꯔ ꯑꯗꯨꯝ ꯆꯧꯦ ꯃꯦꯁꯤ ꯊꯧꯂꯥꯛꯀꯅꯤ
ꯑꯗꯣ ꯕꯦꯁ ꯄ꯭ꯂꯦꯌꯔ ꯍꯥꯏꯗ꯭ꯔꯁꯨ ꯑꯗꯨꯝ ꯐꯨꯠꯕꯣꯜ ꯍꯥꯏꯁꯦ ꯍꯩꯔꯗꯤ ꯑꯗꯨꯝ ꯃꯃꯤꯡ ꯈꯪꯒꯗꯧꯕ ꯅꯠꯇ꯭ꯔꯣ ꯃꯤꯅ ꯌꯦꯡꯗ꯭ꯔꯁꯨ ꯑꯩꯗꯤ ꯄꯥꯛ ꯌꯦꯡꯕꯁꯨ ꯅꯠꯇꯦ ꯑꯗꯣ
ꯅꯠꯆꯤꯟꯊꯤꯒꯅꯤ ꯅꯪ ꯈꯪꯒꯅꯤ ꯎꯝ ꯅꯆꯤꯟꯊꯤꯕꯅꯤꯁꯤ ꯃꯦꯁꯤ ꯃꯤꯡꯗꯤ ꯇꯥꯔꯝꯒꯅꯤ ꯅꯪ ꯅꯆꯤꯟꯗꯣ ꯌꯥꯝ ꯊꯤꯃꯜꯂꯦꯗ
ꯇꯥꯗꯦ
ꯎꯝ ꯀꯗꯥꯏꯗꯒꯤ ꯅꯆꯤꯟꯗꯨ ꯌꯥꯝ ꯊꯤꯌꯦ ꯅꯪ
ꯃꯥꯒꯤ ꯔꯣꯅꯥꯜꯗꯣꯗꯤ ꯃꯥꯒꯤ ꯃꯥꯅ ꯌꯪ ꯑꯣꯏꯔꯤꯕ ꯃꯥ ꯅꯍꯥ ꯑꯣꯏꯕ ꯃꯇꯝꯗ ꯃꯥꯗꯤ ꯍꯩꯌꯦꯅꯦ ꯃꯥꯗꯤ ꯈꯨ꯭ꯋꯥꯏꯗꯒꯤ ꯍꯥꯏꯌꯦꯅꯦ ꯃꯥꯅ
ꯅꯪ
ꯍꯧꯖꯤꯛꯇꯤ ꯃꯥ ꯍꯧꯖꯤꯛꯇꯤ ꯃꯥ ꯑꯍꯟ ꯑꯣꯏ ꯅꯠꯇꯦ ꯍꯧꯖꯤꯛꯇꯤ ꯃꯥ ꯑꯍꯟ ꯑꯣꯏꯕꯒꯤꯅꯦ ꯍꯧꯖꯤꯛꯇꯤ ꯃꯥꯗꯤ ꯒꯣꯜ ꯆꯟꯅꯕ ꯒꯣꯜ ꯁ꯭ꯀꯣꯔꯔ ꯑꯣꯏꯅ ꯂꯩꯕꯒꯤꯅꯦ
ꯆꯞ ꯃꯥꯟꯅꯩꯗ ꯃꯦꯁꯤ ꯃꯦꯁꯤꯁꯨ ꯌꯥꯝ ꯍꯟꯅꯦꯗ ꯎꯝ ꯌꯦꯡꯉꯨꯅꯦ ꯌꯦꯡ ꯅꯪ ꯌꯦꯡꯂꯀꯥꯟꯗ ꯈꯪꯒꯅꯤ ꯀꯅꯥꯅ ꯍꯥꯏꯕ꯭ꯔꯥ ꯑꯣ ꯃꯦꯁꯤꯅ ꯌꯥꯝ ꯍꯩꯀꯣ ꯅꯪ ꯌꯦꯡꯕ ꯃꯇꯝꯗ ꯑꯗꯨꯝ ꯍꯥꯏꯒꯅꯤ ꯅꯪ
ꯃꯦꯁꯤ ꯍꯥꯏꯕꯗꯤ ꯀꯅꯥꯔꯣ ꯈꯪꯗꯦ ꯍꯥꯏꯕ
ꯑꯦꯍꯦ ꯔꯣꯅꯥꯜꯗꯣ ꯍꯥꯏꯕꯗꯣ ꯑꯩꯁꯨ ꯈꯪꯗꯦ ꯀꯅꯥ
ꯑꯣꯍꯣ ꯃꯦꯁꯤꯗꯒꯤ ꯍꯩꯕ ꯍꯦꯜꯂꯦ ꯈꯣꯠꯂꯦ ꯍꯥꯏꯔꯤꯗꯣ ꯈꯪꯗꯕꯒꯤꯔꯣ ꯑꯩꯗꯤ ꯈꯪꯗꯕꯅꯦ ꯃꯁꯤ ꯃꯦꯁꯤꯗꯣ
ꯑꯩꯁꯨ ꯈꯪꯗꯕꯒꯤꯅꯦ ꯔꯣꯅꯥꯜꯗꯣꯗꯣ ꯀꯅꯥꯔ ꯑꯩꯁꯨ ꯁꯨꯛ ꯁꯨꯛꯇꯗꯦ ꯃꯥꯒꯤ ꯃꯤꯡ ꯍꯧꯖꯤꯛꯅ
ꯅꯍꯥꯟ ꯅꯍꯥꯟ ꯀꯅꯥ ꯀꯅꯥꯗꯗ ꯂꯝꯕꯤ ꯆꯠꯐꯝ ꯂꯩꯇꯕ ꯃꯥꯜꯂꯦꯀꯣ ꯇ꯭ꯔꯥꯐꯤꯛ ꯊꯣꯛꯄ ꯃꯥꯜꯂꯦ ꯀꯣ ꯔꯣꯅꯥꯜꯗꯣ ꯌꯦꯡꯕꯒꯤ
ꯑꯗꯨꯒꯤ ꯅꯠꯇꯦ ꯅꯣꯏ ꯅꯪ ꯑꯗꯨꯝ ꯇꯣꯏꯔꯝꯒꯅꯤ ꯅꯪꯅ
ꯃꯁꯥꯒꯤ ꯂꯝ ꯂꯩꯇꯕ ꯃꯁꯥꯒꯤ ꯂꯝ ꯅꯠꯇꯕ ꯃꯤꯒꯤ ꯂꯝꯗꯨꯗ ꯐꯥꯎꯕ ꯃꯤ ꯆꯠꯐꯝ ꯂꯩꯇꯦꯀꯣ ꯈꯪꯗꯦ ꯔꯣꯅꯥꯜꯗꯣꯁꯦ ꯀꯃꯥꯏꯅ ꯐꯥꯎꯕ꯭ꯔꯣ
ꯅꯪ ꯅꯪ ꯑꯣꯏꯔꯝꯒꯅꯤꯅ ꯑꯗꯨꯗꯤ
ꯗꯣ ꯃꯦꯁꯤꯗꯨꯗꯤ ꯑꯩ ꯇꯁꯦꯡꯅ ꯈꯪ ꯇꯥꯏꯌꯦ ꯃꯦꯁꯤꯗꯨꯗꯤ ꯇꯁꯦꯡꯅ ꯈꯪꯗꯕꯅꯦ
ꯑꯩꯁꯨ ꯇꯁꯦꯡꯅ ꯈꯪꯗꯕꯒꯤꯅꯦ ꯑꯩꯁꯦ ꯅꯪꯉꯣꯟꯗ
ꯑꯣ ꯈꯪꯗꯕꯅ ꯈꯪꯗꯅ ꯁꯞꯄꯣꯔꯠ ꯇꯧꯕ꯭ꯔꯣ ꯅꯪꯗꯤ
ꯍꯥ
ꯎꯝ
ꯑꯃꯨꯛꯀ ꯍꯥꯏꯌꯣ
ꯃꯤ ꯃꯁꯛ ꯈꯪꯗꯅ ꯁꯞꯄꯣꯔꯠ ꯇꯧꯕ꯭ꯔꯣ
ꯑꯩꯗꯤ ꯎꯝ ꯈꯪꯉꯦꯅ ꯃꯦꯁꯤꯕꯨ ꯑꯔꯖꯦꯟꯇꯤꯅꯥ ꯕꯨ ꯈꯪꯂꯒ